ꯑꯣ ꯑꯥ ꯇꯥꯔꯦ ꯇꯥꯔꯦ
ꯑꯦ ꯀꯩꯗꯧꯔꯝꯃꯤꯕ
ꯑꯁ ꯑꯩꯁꯦ ꯕꯦꯝꯃ ꯉꯁꯤꯁꯦ ꯉꯟꯅ ꯍꯧꯒꯠꯂꯦ ꯐꯤ ꯍꯧꯕ ꯆꯠꯇꯣꯏꯅꯦꯕ ꯐꯤꯁꯨ ꯂꯣꯏꯁꯟꯗꯣꯏꯕ ꯌꯣꯡꯆꯥꯛꯁꯨ ꯆꯥꯛꯄ ꯂꯣꯏꯁꯟꯗꯣꯏꯕ ꯎꯝ ꯅꯪ ꯆꯥꯛꯇꯤ ꯆꯥꯛꯄ ꯂꯣꯏꯁꯜꯂꯦ ꯍꯧꯖꯤꯛ ꯐꯤ ꯁꯥꯔꯤꯅꯦ
ꯀꯩꯅꯣ ꯐꯤ ꯁꯥꯔꯤꯅꯦꯗꯤ
ꯐꯅꯦꯛ ꯑꯩꯗꯤ ꯐꯅꯦꯛ ꯑꯃ ꯂꯪꯖꯝꯒꯤ ꯍꯧꯕ ꯍꯥꯏꯕꯗ ꯑꯩꯅ ꯑꯗꯨ ꯁꯥꯕ ꯂꯣꯏꯗ꯭ꯔꯤꯕ ꯐꯅꯦꯛ ꯑꯃ ꯋꯥꯠꯂꯤꯕ ꯁꯤ ꯍꯧꯖꯤꯛ ꯉꯁꯤ ꯂꯣꯏꯁꯤ
ꯍꯥꯟꯅ ꯁꯔ ꯍꯥꯟꯅ ꯀꯩꯅꯣꯗ ꯀꯣꯟꯗ ꯍꯥꯞꯄꯒ ꯊꯝꯃ ꯄꯣꯠꯂꯕ ꯅꯪꯅ ꯁꯥꯔꯤ ꯍꯥꯏꯁꯦ
ꯍꯣꯏ ꯍꯣꯏ ꯍꯣꯏ ꯀꯣꯟꯁꯦ ꯑꯩ ꯁꯤ ꯀꯣꯟꯅꯕꯁꯦ ꯄꯨꯔꯤꯕ ꯐꯤꯦ ꯂꯣꯏꯁꯂ ꯊꯦꯡꯗꯗꯤ ꯌꯥꯗꯕ ꯑꯗꯨꯅ ꯁꯤꯁꯥꯗꯣ ꯑꯗꯤ ꯑꯩ ꯂꯣꯁꯟ ꯂꯅꯤ ꯑꯗꯨꯒ ꯀꯩꯅꯣꯗ ꯇꯧꯗꯣꯏꯅꯦ ꯎꯝ ꯄꯗ ꯅꯥꯗꯈꯤꯗ ꯂꯩ ꯂꯩꯗꯕꯤ
ꯃꯩꯅꯤꯅꯦ ꯅꯪꯒꯤ ꯊꯕꯛꯁꯤꯗꯤ ꯂꯝꯆꯥꯛ ꯂꯝꯆꯥꯛꯇ ꯉꯔꯥꯡ ꯆꯥꯛ ꯂꯊꯣꯛꯏꯔꯣ ꯅꯨꯡꯗꯥꯡꯗ
ꯑꯦꯁ ꯂꯪꯆꯥꯛ ꯍꯧꯖꯤꯛ ꯆꯥꯛꯄꯣ ꯂꯣꯏꯁꯜꯂꯅꯦꯕꯦꯝꯃ ꯂꯪꯆꯥꯛ ꯑꯣꯐ ꯐꯥꯔꯕꯅꯦ ꯑꯩꯅ ꯆꯥꯛꯏꯁꯦ
ꯇꯥꯛ ꯍꯕ ꯂꯒꯦ ꯈꯣꯅꯔ ꯑꯦꯅꯦꯅ
ꯉꯟꯅ ꯍꯧꯒꯂꯦ ꯑꯗꯨ ꯏꯔꯨ ꯂꯨꯊꯣꯛꯑꯦ ꯑꯗꯨꯒ ꯍꯦꯛꯇ ꯊꯕꯛ ꯍꯧꯕꯅꯦ ꯉꯁꯤ ꯁꯤꯒꯤ ꯅꯨꯃꯤꯠꯇ ꯂꯣꯏꯁꯟꯗꯕ ꯌꯥꯗꯕꯅꯤꯅ
ꯆꯥꯛꯁ ꯇꯣꯏꯒꯣ
ꯑꯩꯞ ꯐꯖꯅ ꯆꯠꯀꯅꯤꯑ ꯐꯅꯦꯛ ꯁꯥꯕꯗ ꯅꯨꯃꯤꯗꯥꯡ ꯋꯥꯏꯔꯝ ꯇꯞꯅ ꯆꯠꯀꯅꯤꯌꯦ
ꯑꯣ ꯍꯧꯕꯗꯣ ꯅꯨꯡꯗꯥꯡ ꯋꯥꯏꯔꯝꯗ
ꯍꯌꯦꯡ ꯍꯧꯖꯔꯅꯦꯕꯀꯣ ꯑꯩꯅ ꯄꯨꯕꯗꯣ ꯑꯩꯒꯤ ꯐꯤꯖꯦ ꯑ ꯀꯣꯟꯅꯕꯖꯦ ꯀꯣꯠꯅꯕꯁꯦ ꯄꯨꯗꯣꯏꯅꯤꯅꯦ ꯂꯪ ꯌꯥꯎꯁꯜꯂ ꯂꯩꯕ ꯌꯥꯗꯕ ꯅ ꯔꯣꯁꯟꯕ
ꯇꯣꯝ ꯆ ꯇ
ꯑꯩꯁꯦ ꯍꯣꯔꯦꯟ ꯑꯩꯈꯣꯏ ꯃꯇꯤꯒꯤ ꯑꯩꯈꯣꯏ ꯃꯇꯤꯒꯤ ꯅꯨꯄꯥꯗꯣ
ꯃꯣꯇꯅ ꯄꯥꯗ ꯃꯤ ꯀꯔꯤ ꯀꯧ ꯀꯦ
ꯔꯤꯤꯡꯀꯨ
ꯑꯣ ꯅꯪ ꯔꯤꯡꯀꯨ ꯔꯤꯡꯒꯨ ꯍꯥꯏꯗꯣ
ꯎꯝ ꯃꯥꯗꯣ ꯊꯕꯛ ꯍꯦꯛ ꯍꯦꯛ ꯂꯥꯛꯄꯅꯦ ꯑꯗꯣ ꯃꯥ ꯂꯥꯛꯄꯗ ꯆꯪꯉꯣꯅ ꯍꯥꯏꯒꯦ ꯩꯅ ꯃꯥꯏ ꯒꯥꯗꯦ ꯑꯆꯧꯕꯗ ꯐꯤꯁꯦ ꯍꯥꯞꯈꯤꯒꯦꯅ
ꯃꯥ ꯀꯩ ꯊꯕꯛ ꯇꯧ ꯁꯤꯗ
ꯃꯥ ꯑꯦꯝ ꯑꯥꯔ ꯑꯣꯏꯗꯣ
ꯑꯦꯝ ꯑꯥꯥꯔꯗꯤ ꯃꯣꯏꯒꯤ ꯃꯦꯗꯤꯀꯦꯜꯒꯤ ꯍꯤꯗꯥꯛ ꯂꯥꯡꯊꯛꯀꯤ ꯇꯧꯕꯗꯣ
ꯐꯥꯔꯃꯥꯁꯤꯗꯨ ꯍꯤꯗꯥꯛ ꯂꯥꯡꯊꯛ ꯑꯩꯈꯣꯏ ꯗꯣꯛꯇꯔꯗ ꯀꯩꯅꯣ ꯇꯧꯕꯗꯣ
ꯑꯥ ꯒꯂꯤ ꯄꯤꯕꯗꯣ
ꯑꯥ ꯑꯗꯣ ꯑꯗꯨꯔꯗꯤ
ꯑꯣ ꯍꯧꯖꯤꯛ ꯍꯧꯖꯤꯛ ꯑꯗꯨꯝ ꯇꯧꯔꯤꯕ꯭ꯔꯕ ꯃꯥꯗꯤꯦꯝ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
ꯁ ꯑꯗꯨꯗꯤ ꯄꯩꯁꯥꯗ ꯌꯥꯝ ꯀꯥꯟꯔꯅꯤ ꯑꯗꯨ ꯃꯥ ꯂꯥꯛꯑꯒ ꯅꯪꯒ
ꯃꯥ ꯊꯕꯛ ꯍꯦꯛ ꯍꯦꯛ ꯂꯥꯛꯑꯦꯕ ꯅꯨꯡꯇꯦꯛꯒꯤ ꯑꯗ ꯑꯩꯅ ꯊꯕꯛꯇꯨ ꯂꯥꯛꯄꯗꯨꯗ ꯍꯜꯂꯛꯄꯗ ꯆꯪꯉꯣꯅ ꯍꯥꯏꯒꯦ ꯇꯧꯕ ꯍꯥꯞꯀꯦꯅꯦ ꯉ ꯂꯥꯛꯑꯗꯣꯏꯔꯥ ꯂ ꯂꯥꯛꯇꯣꯏꯔꯥ ꯂꯑꯣꯏꯗꯣꯏꯔꯥ ꯈꯪꯗꯦ ꯄꯥꯎ ꯐꯥꯎꯅꯗ꯭ꯔꯤ ꯐꯤꯁꯦ ꯁꯥꯜꯂꯣꯏꯗꯕꯅꯦ ꯑꯩꯅꯅꯦ ꯄꯥꯎꯗ ꯀꯣꯟꯅ ꯐꯥꯎꯅꯒꯤ ꯐꯤꯁꯥ ꯂꯣꯏꯔꯒꯅ
ꯑꯣ ꯅꯪ ꯍꯥꯏꯁꯦ ꯐꯤꯁꯦ ꯁꯥꯍ ꯂꯣꯏꯔꯒ ꯅꯪꯒꯤ
ꯑꯩꯒꯤ ꯀꯣꯟꯅꯕꯁꯦ ꯑꯩꯒꯤ ꯀꯣꯟꯅꯕ ꯃꯆꯩꯗ ꯌꯥꯎꯔꯤꯕ ꯐꯤꯤꯁꯦ ꯂꯣꯏꯁꯟꯗ꯭ꯔꯗꯤ ꯁꯤ ꯄꯨꯕ ꯌꯥꯔꯣꯏꯕ
ꯑꯣ ꯂꯥꯡꯆꯥꯛꯇꯪ ꯅꯠꯇꯦꯕ ꯄꯨꯗꯣꯏꯁꯦ ꯃꯀꯣꯠꯇꯣ
ꯄꯣꯠꯁꯤꯅꯦꯕ ꯃꯄꯣꯠꯁꯤꯁꯨ ꯄꯨꯔꯛꯁꯤꯗ ꯀꯣꯜꯂꯛꯀꯗꯣꯏꯅꯦꯕ
ꯑꯥ
ꯑꯗꯨꯅ ꯉꯁꯤꯗꯤ ꯑꯩꯅ ꯊꯕꯛꯁꯦ ꯃꯩꯅꯦꯕ ꯑꯩꯒꯤ ꯊꯕꯛꯁꯦ
ꯑꯗꯣ ꯑꯥꯗ ꯄꯨꯔꯨꯔꯒ ꯀꯅꯥꯅ ꯍꯧꯗꯣꯏꯕ ꯍꯧꯗꯦ
ꯑꯗꯨꯗꯗꯤ ꯁꯤ ꯃꯌꯥꯏ ꯅꯥꯏꯕ ꯍꯐꯝ ꯑꯩꯈꯣꯏ ꯑꯊꯣꯛꯄꯝꯗꯗꯤ ꯅꯣꯏꯅ ꯑꯗꯨꯝꯉꯥꯛꯇ ꯁꯥꯟꯅꯅꯤ ꯍꯧꯕ ꯃꯌꯥꯝ ꯂꯩꯌꯦꯕ
ꯍꯧꯕꯩ ꯇꯣꯉꯥꯟꯅ ꯃꯤꯁꯦ
ꯎꯝ ꯑꯩꯈꯣꯏ ꯁ꯭ꯋꯥꯏꯗꯗꯤ ꯁꯤꯁꯦ ꯍꯧꯕ ꯍꯩꯇꯦꯕ ꯃꯩ ꯅꯥꯏꯕꯁꯦ ꯍꯧꯕ ꯍꯩꯇꯦꯕ ꯑꯆꯝꯕ ꯕꯥꯎ ꯍ ꯋꯥ
ꯑꯣ ꯑꯥꯗ ꯍꯧꯔꯨꯔꯒ ꯐꯤ ꯀꯌꯥ ꯍꯧꯗꯣꯏꯕꯅ ꯍꯟꯛ ꯇ
ꯑꯁ ꯑꯩꯗꯤ ꯐꯤꯁꯦ ꯑꯃꯃꯨꯛ ꯍꯧꯕꯗꯅꯦ ꯌꯥꯝ ꯌꯥꯝ ꯍꯧꯖꯤꯜꯂꯦ ꯀꯩꯒꯤꯅꯣꯗꯤ ꯑꯦ ꯍꯧꯗꯣꯛ ꯍꯧꯖꯤꯟꯁꯦ ꯌꯥꯝ ꯐꯔꯛ ꯇꯥꯏꯌꯦꯕ ꯐꯤ ꯍꯨꯝꯐꯨꯇꯔꯥ ꯍꯧꯗꯣꯏꯅꯤ ꯁꯦꯚꯦꯟꯇꯤ ꯍꯧꯗꯣꯏꯅꯤ
ꯁꯚꯦꯟꯇꯤꯗꯣ ꯅꯪ ꯍꯥꯏꯕ ꯃꯆꯨꯗꯨꯗ ꯂꯣꯏ ꯁꯥꯗꯣꯏꯔꯣ
ꯁꯥꯗꯩꯅꯦ
ꯏꯃꯩ ꯏꯃꯩ ꯊꯥ ꯑꯗꯤ ꯅꯪ ꯁꯕꯦꯟꯇꯤꯗꯣ
ꯁꯚꯦꯟꯇꯤꯖꯦ ꯊꯥ ꯑꯃꯗꯤ ꯍꯦꯟꯅꯤ ꯑ ꯐꯣꯔꯇꯤ ꯊꯥ ꯑꯃ ꯃꯈꯥꯏꯒꯤ ꯃꯌꯥ ꯆꯪꯒꯅꯤ ꯑꯩꯅ ꯁꯥꯕꯗ
ꯏꯃꯥꯏ ꯅꯣꯡꯃꯗ ꯑꯅꯤ ꯑꯅꯤꯒꯤ ꯆꯥꯡ ꯄꯥꯔꯁꯨ ꯅꯠꯇ꯭ꯔꯥ
ꯅꯣꯡꯃꯗ ꯑꯅꯤ ꯍꯅ ꯁꯥꯕ ꯉꯝꯃꯤꯍꯦ ꯑꯅꯤ ꯃꯅꯥꯥꯛꯛꯇꯤ ꯏꯔꯥꯏ ꯂꯥꯏꯅ ꯁꯥꯏ ꯑꯍꯨꯝꯒꯗꯤ ꯑꯍꯨꯝꯒꯗꯤ ꯌꯧꯕ ꯑꯃꯛ ꯈꯔ ꯍꯥꯏꯕꯗꯤ ꯑꯩꯅ ꯎꯝ ꯐꯖꯅ ꯑꯗꯨꯝ ꯐꯝꯃꯒ ꯁꯥ ꯇꯗꯦ ꯑꯍꯨꯝꯒꯥꯏꯗꯤ ꯁꯥꯡ ꯉꯝꯃꯦꯕ ꯅꯨꯃꯤꯗꯥꯡꯒꯨꯝꯕ ꯁꯥ ꯇꯥꯗꯦ ꯍꯥꯏꯗꯤ ꯆꯥꯛꯆꯥꯥ ꯇꯣꯛꯑꯒ ꯉꯥꯏꯍꯥꯛ ꯁꯥꯇꯥꯥꯗꯤ ꯑꯍꯨꯝꯒꯨꯝꯕꯗꯤ ꯁꯥ ꯉꯝꯃꯦꯕ ꯑꯗꯨꯒ ꯅꯨꯃꯤꯗꯥꯡ ꯁꯥꯗ꯭ꯔꯗꯤꯅꯦ ꯑꯍꯨꯝ ꯌꯧꯕ ꯉꯝꯗꯦ ꯑꯅꯤ ꯃꯔꯛ ꯀꯨꯝꯕ ꯁꯨꯃꯥꯏ ꯁꯥꯕ ꯉꯝꯃꯦ
ꯅꯪꯅ ꯀꯩꯅꯣ ꯇꯧꯕꯁꯦ ꯑꯩꯈꯣꯏꯒꯤ ꯄꯨꯔꯥ ꯍꯧꯔꯒ ꯄꯣꯔꯛꯑꯅꯤꯗꯅ ꯑꯗꯨꯒ ꯁꯥꯕꯁꯦ ꯊꯥ ꯑꯃꯗꯤ ꯆꯪꯕ ꯍꯥꯏ ꯅꯪ ꯃꯔꯛꯇ ꯑꯗꯨꯝ ꯂꯦꯞꯄꯁꯨ ꯑꯗꯨꯝ ꯌꯥꯎꯗꯣꯏꯅꯦꯕꯀꯣ
ꯂꯦꯞꯄꯤꯅꯤ ꯀꯩꯅꯣ ꯑꯩ ꯊꯥ ꯑꯃ ꯆꯪꯕ ꯍꯥꯏꯁꯦ ꯑꯗꯨꯝ ꯊꯧꯗꯣꯛ ꯋꯥꯊꯣꯛ ꯅꯣꯡꯃ ꯂꯦꯞꯊꯣꯛꯄ ꯌꯥꯎꯅꯤ ꯑꯗꯒꯤ ꯊꯧꯋꯥꯟꯗ ꯆꯠꯄ ꯑꯉꯥꯡ ꯎꯅꯕ ꯑꯗꯨꯝ ꯌꯥꯎꯔꯤꯅꯦꯕ ꯑꯗꯨꯒꯨꯝꯕꯁꯦ ꯑꯗꯣ ꯑꯗꯨꯒꯨꯝꯕ ꯃꯌꯥꯝꯗꯣ ꯂꯣꯏ ꯀꯥꯏꯊꯣꯛꯑꯒ ꯑꯗꯨꯝ ꯑꯩꯒꯤ ꯇꯧꯒꯗꯕ ꯏꯊꯧ ꯑꯃ ꯑꯃ ꯑꯗꯨꯝ ꯂꯣꯏ ꯇꯧ ꯀꯥꯏꯊꯣꯛꯑꯒꯅꯦ
ꯑꯍꯝꯕ ꯅꯪꯅꯦ ꯑꯍꯥꯟꯕ ꯍꯧ ꯁꯤ ꯍꯧꯕ ꯑꯩꯈꯣꯏ ꯄꯩꯁꯥꯗꯤ ꯅꯪ ꯑꯗꯨꯝ ꯄꯨꯊꯣꯛꯆꯕ꯭ꯔꯥ ꯀꯃꯥꯏꯅ ꯇꯧꯔꯤꯅꯣ
ꯄꯨꯊꯣꯛꯇꯦ ꯑꯩꯒꯤ ꯐꯅꯦꯛꯂꯧꯏ ꯅꯨꯄꯤꯗꯣ ꯐꯅꯦꯛ ꯂꯧꯗꯣꯏ ꯅꯨꯄꯤꯗꯨꯅ ꯂꯪꯁꯦ ꯃꯥ ꯂꯣꯏ ꯂꯩꯕꯤꯔꯛꯑꯅꯤ ꯑꯗꯩꯗꯤ ꯑꯩꯅ ꯁꯥꯔꯅꯤ ꯁꯥꯔꯒ ꯍꯌꯦꯡ ꯑꯩꯅ ꯐꯅꯦꯛꯁꯦ ꯌꯣꯟꯕ ꯃꯇꯝꯗ ꯃꯥꯒꯤ ꯂꯝꯒꯤ ꯄꯩꯁꯥꯗꯣ ꯆꯠꯍꯧꯕ ꯑꯩꯅ ꯂꯩꯖꯒꯦ ꯍꯥꯏꯕꯁꯨ ꯌꯥꯏꯑꯕ ꯑꯩꯅ ꯄꯩꯁꯥ ꯄꯨꯊꯣꯛ ꯂꯩꯖꯒꯦ ꯍꯥꯏꯁꯨ ꯀꯩꯁꯨ ꯀꯥꯏꯗꯦꯕ
ꯑꯥ
ꯑꯗꯣ ꯑꯩꯅ ꯃꯉꯣꯟꯗ ꯑꯗꯨꯝ ꯂꯩꯍꯟꯕ
ꯑꯣ ꯑꯗꯨꯗꯤ ꯑꯗꯨꯗꯤ ꯀꯛꯆꯥꯍꯧꯕ ꯍꯥꯏꯁꯦ ꯅꯪꯅ ꯐꯅꯦꯛꯁꯦ ꯄꯤꯔꯅꯤ ꯅꯪꯒꯤ ꯂꯪꯒꯤ ꯅꯪꯅ ꯐꯪꯗꯣꯏꯁꯦ ꯁꯨꯞꯅꯒꯤ ꯑꯁꯥꯃꯜꯂꯕ
ꯍꯣꯏ ꯑꯁꯥꯃꯜ ꯍꯥꯏꯁꯦ ꯂꯪ ꯄꯩꯁꯥꯗꯣ ꯀꯛꯈ꯭ꯔꯒ ꯂꯪꯁꯦ ꯁꯦ ꯀꯦꯖꯤꯗ ꯁꯦ ꯆꯅꯤ ꯍꯥꯏꯔ ꯆꯍꯨꯝ ꯍꯥꯏꯔꯁꯤꯅꯦꯀꯣ ꯂꯪ ꯀꯦꯖꯤ ꯂꯪ ꯀꯦꯖꯤ ꯇꯔꯥ ꯆꯪꯉꯦ ꯈꯜꯂꯁꯦꯕ ꯉꯁꯥꯏ ꯆꯍꯨꯝ ꯇꯔꯥ ꯆꯍꯨꯝ ꯇꯔꯥꯒꯤ ꯄꯩꯁꯥꯗꯣ
ꯎꯝ
ꯃꯥꯜ ꯂꯧꯍꯧꯔꯅꯦꯕ ꯑꯗꯨꯒ ꯂꯦꯝꯍꯧꯕ ꯄꯩꯁꯥꯗꯣ ꯑꯩꯒꯤ ꯑꯗꯨꯝ ꯑꯣꯏꯖꯥꯗꯣꯏꯅꯦꯕ ꯑꯁꯥ ꯁꯦꯟꯗꯣꯡꯗꯣ ꯑꯩꯅ ꯂꯣꯏ ꯁꯦꯟꯗꯣꯡ ꯇꯣꯡꯖꯕ ꯍꯥꯏꯇꯥꯔꯦ ꯀꯃꯥꯏ ꯍꯥꯅꯗꯣꯏꯅꯣ ꯈꯪꯗꯦ
ꯐꯅꯦꯛ ꯆꯤꯃꯥ ꯁꯝꯅ ꯍꯥꯏꯔꯕꯗ ꯐꯅꯦꯛꯇꯨꯃ ꯌꯣꯟꯕꯗ ꯃꯥꯅꯀꯣ ꯃꯥꯅ ꯌꯣꯟꯕꯗ ꯂꯨꯄꯥ ꯆꯥꯝꯃꯔꯤ ꯆꯥꯝꯃꯉꯥꯗ ꯌꯣꯜꯂꯦ ꯈꯜꯂꯁꯤꯅꯦ ꯋꯥꯔꯤꯅꯤ
ꯁꯤꯅꯝꯁꯦ ꯃꯥꯅ ꯆꯥꯏ ꯁꯦꯟꯗꯣꯡꯁꯤꯅ ꯃꯥ ꯂꯪꯒꯤ ꯁꯦꯟꯗꯣꯡ ꯆꯥꯕ ꯅꯠꯇꯦꯕꯀꯣ ꯑꯩ ꯍꯥꯏꯔꯛꯀꯦꯕ ꯑꯩꯈꯣꯏꯗꯒꯤ ꯐꯅꯦꯛꯁꯦ ꯃꯥꯅ ꯆꯅꯤ ꯌꯥꯡꯈꯩ ꯆꯍꯨꯝꯗ ꯂꯧ ꯆꯍꯨꯝꯗ ꯂꯧꯔꯦ ꯈꯜꯂꯣꯕꯀꯣ ꯆꯍꯨꯝ ꯄꯤꯔꯁꯨ ꯂꯩ ꯆꯅꯤꯌꯥꯡꯈꯩ ꯄꯤꯕꯁꯨ ꯂꯩꯑꯕ ꯑꯗꯣ ꯑꯩꯅ ꯁꯔꯁꯤꯅ ꯑꯌꯥꯝꯕ ꯃꯇꯝꯗ ꯃꯥ ꯆꯅꯤꯌꯥꯡꯈꯩꯗꯤ ꯑꯩꯉꯣꯟꯗꯤ ꯂꯧꯔꯤꯅꯦꯕ
ꯑꯥ
ꯀꯩꯗꯩ ꯂꯧꯕꯁꯦ ꯃꯥꯅ ꯕꯖꯥꯔꯗ ꯂꯨꯄꯥ ꯆꯍꯨꯝꯗ ꯌꯣꯟꯗꯣꯏꯅꯦꯕ ꯃꯥꯏ ꯂꯂꯣꯟꯕꯤꯁꯤꯗ ꯆꯍꯨꯝꯗ ꯄꯤꯗꯣꯏꯅꯦꯕ ꯑꯥ ꯃꯥꯅ ꯑꯃꯨꯛ ꯃꯥꯗꯤ ꯕꯖꯥꯔꯗ ꯐꯝꯃꯒ ꯐꯅꯦꯛ ꯌꯣꯟꯕ ꯃꯤ ꯅꯠꯇꯦꯕ ꯐꯝꯃꯤꯕ ꯃꯤꯁꯤꯡ ꯑ ꯐꯝꯃꯤꯕ ꯃꯤꯁꯤꯡꯁꯤꯗ ꯁꯄ꯭ꯂꯥꯏ ꯇꯧꯕ ꯃꯤꯅꯦꯕ ꯑꯗ ꯃꯥꯅ ꯑꯩꯈꯣꯏꯗꯒꯤ ꯆꯅꯤ ꯌꯥꯡꯈꯩꯗ ꯂꯧꯕ ꯐꯅꯦꯛꯁꯦ ꯃꯥꯅ ꯆꯍꯨꯝ ꯆꯍꯨꯝꯗ ꯌꯣꯟ ꯁ ꯄꯤꯗꯣꯏꯅꯦꯕ ꯑꯗꯨꯏꯗꯤ ꯃꯥ ꯐꯅꯦꯛ ꯑꯃꯗ ꯂꯨꯄꯥ ꯌꯥꯡꯈꯩ ꯌꯥꯡꯈꯩ ꯇꯣꯡꯗ꯭ꯔꯥ ꯃꯥꯅ
ꯑꯗꯨꯒꯤ ꯇꯣꯡꯉꯤꯕ ꯆꯅꯤꯌꯥꯡꯈꯩꯗꯣꯈꯩ ꯂꯝꯒꯤ
ꯍꯥꯏꯔꯛꯀꯦꯕꯀꯣ ꯍꯥꯏꯔꯛꯀꯦꯕ ꯑꯗꯒꯤ ꯑꯃꯨꯛ ꯃꯥ ꯌꯥꯡꯈꯩ ꯌꯥꯡꯈꯩ ꯇꯣꯡꯍꯧꯔꯦ ꯑꯩꯈꯣꯏꯗꯒꯤ
ꯑꯥ ꯇꯨꯡꯉꯦ
ꯁꯥꯕ ꯅꯠꯇꯦ ꯂꯪ ꯄꯩꯁꯥ ꯄꯨꯊꯣꯛꯄ ꯅꯠꯇꯦ ꯑꯃ ꯅꯠꯇꯦ ꯃꯥꯅ ꯆꯠꯄ ꯈꯛꯇꯪꯒꯤ ꯑꯗꯩ ꯃꯤꯗꯨꯒ ꯄꯥꯟꯅꯕꯒꯤ ꯃꯥ ꯑꯩꯈꯣꯏꯗ ꯂꯨꯄꯥ ꯌꯥꯡꯈꯩ ꯇꯣꯡꯉꯦꯕ ꯑꯗꯒꯤ ꯑꯃꯨꯛ ꯉꯁꯥꯏꯒꯤ ꯐꯅꯦꯛ ꯂꯧꯔꯤꯕ ꯃꯉꯣꯟꯗ ꯂꯧꯔꯤꯕ ꯂꯂꯣꯟꯕꯤ ꯀꯩꯊꯦꯜ ꯐꯝꯃꯤꯁꯦ ꯁꯤꯅ ꯑꯃꯨꯛ ꯑꯩꯈꯣꯏ ꯄ꯭ꯔꯖ ꯖꯥ ꯃꯤꯌꯥꯝꯗ ꯑꯔꯩꯕ ꯂꯥꯛꯄ ꯀꯁꯇꯃꯔꯗ ꯌꯣꯜꯂꯛꯄ ꯃꯇꯝꯗ ꯂꯨꯄꯥ ꯆꯥꯝꯔꯤꯅꯤꯌꯥꯗ ꯌꯣꯂꯛꯀꯗꯣꯏꯅꯦ ꯐꯅꯦꯛꯁꯦ ꯆꯥꯛꯍꯨꯝ ꯆꯍꯨꯝ ꯄꯨꯕꯗ꯭ꯔꯥꯗ ꯑꯃꯨꯛ ꯌꯣꯜꯂꯛꯗꯣꯏꯅꯦꯕ ꯃꯣꯏꯅ ꯑꯃꯨꯛ ꯂꯨꯄꯥ ꯌꯥꯡꯈꯩ ꯍꯨꯝꯐꯨꯃꯨꯛ ꯇꯣꯡꯗ꯭ꯔꯥ ꯃꯣꯏꯅ ꯑꯃꯨꯛ ꯂꯨꯄꯥ ꯌꯥꯡꯈꯩ ꯏꯟꯗꯥꯏꯔꯦꯛꯅꯦꯕ ꯑꯩꯈꯣꯏꯅ ꯇꯧꯔꯤꯁꯦꯣꯏꯅ ꯑꯃꯨꯛ ꯌꯥꯡꯩꯨꯛ ꯇꯣꯡꯉꯦ ꯑꯗꯒꯤ ꯑꯩꯈꯣꯏꯁꯤꯅ ꯑꯃꯨꯛ ꯀꯃꯥꯏꯅ ꯇꯣꯡꯉꯤ ꯑꯩꯈꯣꯏꯒꯤ ꯂꯪꯁꯦ ꯑꯩꯈꯣꯏꯅ ꯂꯪ ꯂꯩꯖ ꯑ ꯁꯥꯥꯗ ꯐꯅꯦꯛ ꯑꯃꯗ ꯂꯨꯄꯥ ꯆꯥꯝꯃꯒ ꯌꯥꯡꯈꯩ ꯌꯧꯗꯦꯕ ꯆꯪꯉꯤ ꯄꯩꯁꯥꯁꯦ ꯑꯈꯪ ꯆꯪꯉꯤ ꯄꯩꯁꯥꯁꯦ ꯆꯥꯝ ꯌꯥꯡꯈꯩ ꯌꯧꯗꯦꯕ
ꯑꯥ
ꯑꯗꯩ ꯁꯣꯏ ꯆꯥꯝ ꯌꯥꯡꯈꯩ ꯍꯥꯏꯔꯣꯅꯦ ꯆꯥꯝ ꯌꯥꯡꯈꯩ ꯆꯪꯉꯦ ꯈꯜꯂꯁꯤꯅꯦ ꯂꯪ ꯃꯖꯨꯡ ꯃꯐꯦꯟꯁꯦ ꯆꯥꯝ ꯌꯥꯡꯈꯩ ꯆꯪꯉꯦꯕꯀꯣ ꯑꯗꯣ ꯑꯩꯈꯣꯏ ꯌꯣꯜꯁ ꯆꯅꯤ ꯆꯅꯤ ꯌꯥꯡꯈꯩ ꯅꯠꯇ꯭ꯔꯦ ꯑꯩꯈꯣꯏꯅ ꯌꯣꯟꯜꯜꯂꯤꯁꯤꯁꯦ ꯑꯩꯈꯣꯏ ꯆꯥꯝꯃ ꯇꯣꯡꯗ꯭ꯔꯥ
ꯑ
ꯑꯗꯨꯃꯥꯏꯅ ꯑꯩꯈꯣꯏꯁꯨ ꯇꯣꯡꯕ ꯑꯗꯩ ꯃꯣꯏꯗꯨꯕꯨꯛ ꯌꯣꯟꯕꯩ ꯇꯣꯡꯕ ꯉꯁꯥꯏ ꯃꯊꯪ ꯃꯊꯪ ꯃꯊꯪ ꯗꯥꯏꯔꯦꯛ ꯑꯩꯈꯣꯏꯅ ꯁꯥꯖꯔ ꯌꯣꯟ ꯇꯥꯔꯗꯤ ꯉꯁꯥꯏꯒꯤ ꯃꯣꯏꯅ ꯌꯣꯜꯂꯤꯕꯅꯤ ꯌꯣꯟꯗꯣꯏꯅꯦꯕ ꯑꯩꯈꯣꯏ ꯆꯥꯝꯔꯤꯗ ꯌꯣꯟꯗꯣꯅꯦ ꯑꯗꯨ ꯃꯌꯥꯝ ꯇꯣꯡꯗꯣꯏꯅꯦꯕ ꯑꯥ ꯃꯌꯥꯝ ꯇꯣꯡꯗꯣꯏꯅꯦꯕ
ꯑꯗꯨꯗꯤ ꯅꯪꯅ ꯀꯩꯊꯦꯜꯗ ꯍꯥꯗꯅ ꯐꯝꯗꯅ ꯂꯩꯅꯤ ꯂꯩꯔꯣꯏꯁꯨ ꯈꯪꯗꯦ ꯍꯌꯦꯡ ꯍꯪꯆꯤꯠ ꯂꯥꯛꯑꯒ ꯁꯤꯠꯀꯅꯤꯁꯤ ꯂꯣꯏ
ꯈꯪꯗꯦ ꯑꯗꯨꯅꯦ ꯑꯗꯨꯗꯨꯅ ꯃꯣꯏꯒꯤ ꯌꯣꯜꯂꯤꯕ ꯃꯤꯗꯨꯒꯤ ꯗꯥꯏꯇꯅꯦꯕ ꯑꯗꯨꯅ
ꯑꯥ ꯃꯥꯅꯤ ꯃꯥꯅꯤ ꯅꯪꯒꯤꯗꯤ ꯑꯗꯨ ꯁꯥꯕ ꯂꯣꯏꯔꯒ ꯑꯃꯨꯛ ꯅꯪꯅ ꯑꯃꯨꯛ ꯌꯣꯟ ꯉꯥꯏ ꯉꯝꯄꯣꯠꯇꯦꯕ
ꯑꯩꯗꯤ ꯌꯣꯜꯂꯣꯏ ꯑꯩꯗꯤ ꯁꯥꯕ ꯂꯣꯏꯔꯒ ꯑꯩꯉꯣꯟꯗꯁꯨ ꯐ ꯂꯩꯍꯧꯔꯣꯏꯕꯀꯣ ꯃꯣꯏ ꯂꯣꯏꯅ ꯄꯤꯈꯤꯗꯣꯏꯅꯦꯕ ꯍꯥꯏꯗꯤ ꯂꯣꯏ ꯄꯤꯈ꯭ꯔꯒ ꯑꯩꯒꯤ ꯄꯩꯁꯥꯗꯨ ꯍꯣꯡꯒꯠꯂꯛꯀꯗꯣꯏꯅꯤ ꯂꯧꯗꯣꯏꯅꯦꯕ ꯍꯥꯏꯗꯤ ꯑꯗꯨꯃꯥꯏꯅ ꯇꯧꯕꯩ ꯋꯥꯅꯤꯗꯣ
ꯑꯣ ꯍꯣꯏꯅꯦ ꯑꯗꯨꯗꯤ ꯅꯪꯅ ꯐꯅꯦꯛꯁꯦ ꯁꯥꯖꯔꯦ ꯌꯣꯟꯖꯔꯒꯦ ꯑꯩꯅ ꯑꯗꯨꯝ ꯁꯥꯔꯒ ꯑꯩꯅ ꯑꯗꯨꯝ ꯇꯧꯔꯒ ꯗꯥꯏꯔꯦꯛ ꯑꯗꯨꯝ ꯀꯁꯇꯃꯔꯗ ꯌꯣꯟ ꯍꯥꯏ ꯇꯥꯔꯗꯤ ꯃꯔꯛꯀꯤ ꯄ꯭ꯔꯣꯁꯦꯁ ꯃꯌꯥꯝꯗꯣ ꯂꯣꯏꯅ ꯀꯥꯜꯂꯒ ꯅꯪꯅ ꯗꯥꯏꯔꯦꯛ ꯌꯣꯟ ꯇꯥꯔꯗꯤ ꯄꯣꯠꯇꯣ ꯃꯥꯡꯉꯦ ꯅꯪꯒꯤ ꯇꯥꯔꯦ ꯁꯤ ꯠꯇ꯭ꯔꯦ ꯅꯪꯒꯤ ꯇꯥꯔꯦ ꯁꯤꯠꯂꯦ ꯅꯪꯒꯤ ꯑꯣꯏꯖꯔꯦ ꯑꯥ ꯅꯠꯇ꯭ꯔꯥ ꯍꯥꯏꯁꯦ ꯑꯗꯨꯅꯦꯕ ꯑꯗꯣ ꯍꯧꯖꯤꯛꯀꯤ ꯍꯥꯏꯔꯤꯁꯦ ꯄꯩꯁꯥꯗꯣ ꯈꯔꯒ ꯀꯝ ꯑꯣꯏꯖꯔꯒꯁꯨ ꯁꯥꯈꯤꯕ ꯐꯅꯦꯛꯇꯣ ꯄꯩꯁꯥ ꯂꯣꯏ ꯑꯣꯟꯊꯣꯛꯍꯧꯕ ꯅꯪꯒꯤꯅ
ꯑꯣꯟꯊꯣꯛꯎꯕ ꯑꯩꯒꯤꯅ ꯃꯣꯏꯒꯤꯗꯤ ꯅꯝꯃ ꯂꯩꯕ ꯌꯥꯏ ꯁꯤꯠꯈꯤꯕ ꯌꯥꯏ ꯃꯣꯏꯒꯤ ꯃꯣꯏꯒꯤ ꯗꯥꯏꯇ ꯑꯗꯨꯅ
ꯅꯠꯇ꯭ꯔꯥ ꯏꯁ ꯑꯃꯔꯣꯝꯗꯗꯤ ꯌꯥꯝꯅꯗꯤ ꯀꯥꯟꯅꯔꯤꯕꯅꯦ ꯑꯗꯣ ꯍꯣꯏ ꯅꯪ ꯃꯃꯜꯗꯨꯕꯨ ꯄꯨꯊꯣꯛ ꯍꯥꯞꯆꯔꯒꯗꯤ ꯑꯃꯨꯛ ꯈꯤꯇꯪ ꯀꯥꯟꯅꯅꯤ ꯄꯖꯥ ꯂꯪ ꯃꯟꯗꯣ
ꯑꯩꯅ ꯑꯗꯨꯝ ꯄꯨꯊꯣꯛꯆꯕ ꯌꯥꯏ
ꯀꯌꯥꯃꯨꯛꯀ ꯆꯪꯒꯦ ꯍꯥꯏꯕꯅꯣ ꯃꯥꯅ ꯂꯤꯁꯤꯡ ꯇꯔꯥꯃꯔꯤ ꯇꯔꯥꯃꯉꯥ ꯀꯨꯟꯃꯨꯛꯀ ꯆꯪꯕ꯭ꯔꯕ
ꯍꯧꯕ ꯃꯇꯝꯗꯅꯦ ꯐꯅꯦꯛ ꯍꯨꯝꯐꯨꯇꯔꯥꯁꯦ ꯍꯧꯕ ꯃꯇꯝꯗꯅꯦ ꯂꯤꯁꯤꯡ ꯀꯩꯅꯣꯒꯤ ꯃꯌꯥ ꯆꯪꯉꯦ ꯎ ꯅꯤꯄꯥꯜꯗꯤ ꯌꯧꯗꯦꯕꯀꯣ ꯂꯤꯁꯤꯡ ꯇꯔꯦꯠ ꯆꯥꯝꯃꯉꯥ ꯆꯥꯇ꯭ꯔꯨꯛ ꯁꯨ ꯨꯃꯥꯏ ꯆꯪꯉꯦꯕ ꯐꯅꯦꯛ ꯍꯨꯝꯐꯨꯇꯔꯥꯁꯦ ꯍꯧꯕ ꯃꯇꯝꯗ
ꯂꯤꯁꯤꯡ ꯇꯔꯦꯠ ꯅꯤꯄꯥꯜ ꯍꯥꯏꯔꯣꯕ
ꯍꯥꯏ ꯅꯤꯄꯥꯟ ꯍꯥꯏꯔꯕ ꯑꯩꯅ ꯌꯣꯜꯂꯛꯄ ꯃꯇꯝꯗ ꯑꯃꯨꯛ ꯇꯪꯈꯥꯏ ꯇꯪꯈꯥꯏꯅꯦꯕ ꯑꯩꯅ ꯇꯣꯡꯗꯣꯏꯁꯦ ꯑꯩꯅ ꯌꯣꯟꯂꯛꯄ ꯃꯇꯝꯗ ꯑꯩ ꯂꯨꯄꯥ ꯂꯤꯁꯤꯡ ꯃꯥꯏ ꯐꯅꯦꯛ ꯄꯩꯁꯥꯁꯦ ꯀꯥꯏꯊꯣꯛꯈ꯭ꯔꯒꯅꯦ ꯂꯨꯄꯥ ꯂꯤꯁꯤꯡ ꯃꯥꯄꯜ ꯇꯔꯥꯒꯤ ꯆꯥꯡ ꯇꯔꯥ ꯍꯣꯏ ꯑꯩꯅ ꯀꯩꯝꯇ ꯁꯤꯅ ꯊꯣꯛꯇꯕꯤ ꯑꯗꯨꯝ ꯂꯦꯡꯗꯅ ꯄꯨꯟꯅ ꯂꯧꯇꯥꯔꯗꯤ ꯇꯔꯥꯒꯤ ꯃꯌꯥꯅꯦꯕ ꯑꯩꯅ ꯐꯪꯗꯣꯏꯁꯦ
ꯑꯣ ꯑꯗ ꯄꯟꯆꯥꯌꯦꯠꯇꯇ ꯊꯝꯒꯦ ꯑꯩ ꯁꯣꯝꯗ ꯐꯣꯟ ꯑꯃ ꯂꯥꯛꯑꯦ
ꯍ ꯊꯝꯃ ꯊꯝꯃꯣ
ꯎꯝ